ꯇꯥꯕ꯭ꯔꫭ
ꯇꯥꯏ ꯇꯥꯏ ꯀꯥꯟꯅꯅꫭ ꯁꯤꯕꯣ
ꯀꯔꯤꯗꯧꯔꯤꯅꫭ ꯀꯩꯗꯧꯔꯤꯅꫭ
ꯁꯨꯝ ꯄꯣꯊꯥꯔꯤꯌꯦ ꯀꯟꯅꯥꯅꯣ ꯁꯤꯕꯣ
ꯀꯩꯅꯣ ꯀꯟꯅꯥꯅꯣ ꯀꯔꯤꯗꯧꯔꯒꯦ
ꯑꯣ ꯑꯩꯁꯦ ꯅꯪꯒꯤ ꯃꯤꯡ ꯊꯣꯛꯂꯛꯇꯕ
ꯎꯝ ꯅꯪ ꯉꯥꯎꯃꯜꯂ‌ꯦꯗ ꯊꫭꯡꯗ꯭ꯔꯤ ꯑꯗꯨ ꯁꯧꯒꯔꯤꯒ ꯑꯂꯨꯒ ꯊꫭꯡꯁꯤꯔꯥ ꯈꯟꯂꯤꯌ‌ꯦ
ꯎꯝ
ꯅꯪꯗꯤ ꯆꯔꯥꯕꯣ
ꯑꯩꯁꯨ ꯆꯥꯗ꯭ꯔꯤꯗ ꯊꯣꯡꯕꯗꯤ ꯂꯣꯏꯔꯝꯃꯦ ꯑꯩꯈꯣꯏ ꯏꯅꯦꯅ
ꯀꯔꯤ ꯌꯦꯟꯖꯥꯡ ꯊꫭꯡꯉꯝꯒꯦ
ꯎꯝ ꯀꯔꯤꯔꯣ ꯈꯪꯗ‌ꯦꯗ ꯃꯅꯤꯄꯨꯔꯤꯗ ꯈꯪꯗ‌ꯦ
ꯀꯩꯅꯣ ꯈꯪꯗ꯭ꯔꯁꯨ ꯈꯪꯅꯤꯡꯉꯥꯏ ꯍꯥꯏꯌꯣ
ꯎꯝ ꯈꯪꯗ꯭ꯔꯦ ꯑꯗꯣ ꯉꯁꯤ ꯑꯦꯛꯖꯥꯝꯁꯤꯕꯨ ꯀꯃꯥꯏꯅ ꯇꯧꯔꯒꯦ
ꯑꯁ ꯅꯨꯡꯉꯥꯏꯇ‌ꯦꯗ ꯂꯣꯏꯁꯨ ꯂꯣꯏꯗ꯭ꯔꯤ
ꯎꯝ ꯁꯤꯟꯕꯗꯤ ꯐꯪꯕ꯭ꯔꯣ
ꯑꯁ ꯁꯤꯟꯕꯗꯤ ꯑꯗꯨꯝ ꯁꯤꯜꯂꯤꯗ ꯈꯪꯗꯕꯒꯤꯅꯤ ꯑꯟꯁꯔꯗꯣ
ꯎꯨꯝ
ꯑꯣꯖꯥꯅꯁꯨ ꯈꯪꯗꯕ ꯏꯁꯇꯨꯗꯦꯟ ꯁꯥꯇ꯭ꯔꯅꯁꯨ ꯈꯪꯗꯕ ꯀꯟꯅꯥꯅꯁꯨ ꯈꯪꯅꯗꯦ
ꯂꫭꯏꯔ‌ꯦꯍ‌ꯦ ꯑꯗꯨꯗꯤ
ꯇꯨꯗ‌ꯦ ꯌꯦꯡ ꯉꯁꯤ ꯍꯌꯦꯡ ꯇꯨꯗꯣꯏꯅꯦ
ꯍꯌ‌ꯦꯡ‌ ꯍꯥꯡꯆꯤꯠ‌ ꯆꯠꯀꯗꯔꫭ
ꯍꯌꯦꯡ ꯆꯠꯀꯅꯤ ꯆꯠꯀꯅꯤꯌꯦ
ꯎ ꯀꯌꯥ ꯊꯥ ꯑꯗꯨꯗꯅ
ꯍꯌꯦꯡ ꯂꯨꯔꯦ ꯑꯗꯨꯒ ꯀꯩꯅꯣ ꯊꯕꯤꯒꯤꯗꯤ ꯊꯨꯔ ꯀꯦꯗꯤ ꯃꯣꯏꯔꯣ ꯇꯤꯟꯗꯤꯤꯔꯛꯗꯦꯦ ꯃꯅꯕꯤꯗꯤ ꯗ ꯗꯦ ꯇꯔꯥ ꯇꯔꯨꯒ ꯇꯥꯔꯤꯛ ꯇꯔꯥ ꯇꯔꯨꯛꯇ ꯊꯣꯛꯑꯦ ꯍꯥꯏꯕꯅ ꯑꯩꯒꯤꯗꯤ ꯈꯪꯗꯦ ꯍꯧꯖꯤꯛꯐꯥꯎ ꯊꯥꯔꯛꯇ꯭ꯔꯦ
ꯎꯝ
ꯑꯣꯖꯥꯅ ꯊꯥꯔꯛꯇ꯭ꯔꯔꯤ ꯀꯔꯝ ꯀꯥꯟꯗ ꯊꯥꯔꯛꯇꯣꯏꯅꯣ ꯈꯪꯗꯦ
ꯑꯩꯈꯣꯏꯁꯨ ꯍꯌꯦꯡ ꯎ ꯉꯁꯤꯗꯒꯤꯀꯣ ꯑꯁꯤꯗ ꯑꯩꯈꯣꯏꯒꯤ ꯐꯨꯜꯗꯀꯣ ꯑ ꯂꯦꯄ ꯍꯧꯔꯅꯤ
ꯀꯩꯒꯤꯅꯣ
ꯏꯔꯥꯡꯁꯤ ꯌꯥꯗꯦ ꯍꯥꯏꯌꯦꯦ ꯑꯗꯨꯗꯒꯤ ꯁꯤ ꯑꯩꯈꯣꯏ ꯈꯨꯜꯗꯁꯨ ꯎꯦꯞ ꯂꯦꯞ ꯁ ꯍꯥꯏꯗꯥ ꯈ
ꯌꯥꯠꯇ꯭ꯔꯁꯨ ꯌꯥꯕꯅꯤ
ꯂꯐꯅꯤꯅꯤ ꯑꯗꯣ ꯍꯌꯦꯡꯁꯦ ꯑꯩ ꯑꯃꯨꯛ ꯇꯥꯔꯒꯦ ꯍꯌꯦꯡ ꯑꯩ ꯇꯥꯔꯒꯦ ꯅꯨꯃꯤꯠ ꯑꯃ ꯑꯃꯈꯛꯇꯅꯦ ꯍꯣꯏ
ꯃꯤ ꯃꯤ ꯀꯌꯥ ꯀꯦꯗꯥ
ꯎꯝ ꯇꯔꯨꯛ ꯇꯔꯨꯛ ꯑꯗ
ꯈꯪꯗꯔꯦ ꯃꯇꯝꯁꯤꯅ ꯍꯠꯇꯕꯁꯅ ꯇꯂꯦ ꯋꯥ ꯁꯨꯃꯥꯡꯅꯤꯡꯗ꯭ꯔꯦ
ꯗꯤ ꯂꯥꯛꯑꯦ ꯂꯥꯛꯒꯨ ꯃꯔꯦ ꯑ
ꯀꯕꯤꯌ ꯑꯣꯏꯗꯤ
ꯃꯥꯟꯒꯔꯁꯤꯡꯗꯤ ꯂꯥꯛꯄ ꯃꯥꯂꯦ
ꯎ ꯑꯩꯗꯤ ꯀꯩꯇ ꯈꯪꯖꯗꯕꯗꯣ ꯃꯣꯏꯅ ꯈꯪꯗ꯭ꯔꯗꯤ ꯀꯅꯥꯅ ꯈꯪꯗꯒꯦ ꯍꯣꯏ
ꯇꯥꯕ
ꯇꯥꯏꯦ
ꯍꯥ ꯑꯩꯅ ꯄꯥꯝꯕꯁꯦ
ꯑꯥ
ꯇꯥꯏꯌꯦ ꯇꯥꯏꯌꯦ
ꯇꯥꯖ ꯇꯥꯏ ꯑꯁꯨ ꯇꯥꯏꯌꯦ ꯍꯣꯏ
ꯑꯗ ꯑꯩꯒꯤ ꯈꯥꯎꯗꯣ ꯑꯗꯨ ꯄꯥꯝꯃꯦꯕ ꯑꯗꯨ ꯈꯛꯇꯅꯤ ꯄꯥꯝꯕꯗꯣ ꯑꯇꯩ ꯄꯥꯝꯅꯦꯕ
ꯑꯗꯨ ꯄꯥꯝꯃꯤ ꯀꯩꯗꯧꯁꯤ ꯍꯥꯏꯕ꯭ꯔꯣ ꯂꯪ ꯂꯛꯑꯣ ꯍꯥꯏꯕ꯭ꯔꯣ
ꯂꯪꯔꯛꯑꯣ
ꯁꯦ ꯂꯪꯅꯔꯒꯦ ꯑꯣ ꯑꯣ ꯑꯣ ꯀꯣ
ꯑ
ꯂꯪꯃ ꯈ꯭ꯔꯕꯅꯦ
ꯑꯣꯈ꯭ꯔꯦ ꯑꯣꯈ꯭ꯔꯦ ꯑꯣꯈ꯭ꯔꯦ ꯑꯣꯦ
ꯐꯖꯕ꯭ꯔꯣ ꯀꯃꯥꯏꯅ ꯇꯧꯒꯦ
ꯌꯥꯝ ꯐꯁꯩ ꯊ ꯀꯄꯦ ꯄꯔ ꯇꯥꯔꯦ
ꯎ ꯄꯥꯝꯖꯔꯕꯣ ꯄꯦꯟꯖꯔꯕꯣ
ꯄꯦꯟꯟꯅꯦ ꯄꯥꯝꯖꯩ
ꯀꯩꯒꯤꯅꯣ
ꯑꯣ ꯍꯟꯗꯛꯁꯦ
ꯍꯣꯏ
ꯌꯥꯝꯅ ꯅꯨꯡꯁꯤ ꯋꯥꯔꯤ ꯁꯥꯔꯤꯉꯩꯁꯨ ꯃꯇꯝ ꯂꯩꯇ꯭ꯔꯦ ꯑꯥ ꯅꯨꯄꯤ ꯊꯤꯅꯤ ꯑꯣꯏꯔꯁꯨ ꯃꯇꯝ ꯂꯇ꯭ꯔꯦ ꯀꯔꯤ ꯑꯣꯏ ꯀꯩꯗꯧꯁꯦꯕ
ꯈꯪꯗꯦ ꯃꯇꯝ ꯂꯥꯎꯔ ꯑꯗꯨꯝ ꯊꯤꯗꯣꯏꯅꯦ ꯀꯩꯅꯣ
ꯑꯁ ꯃꯇꯝꯗꯣ ꯉꯥꯛꯇ꯭ꯔꯦ ꯃꯇꯝꯅꯪ ꯉꯥꯏꯔꯗꯤ ꯑꯃꯨꯛ ꯁꯤꯉꯅꯤ
ꯃꯥꯒꯤ ꯃꯥꯒꯤ ꯃꯇꯝ ꯂꯅꯥꯔ ꯑꯗꯨꯝ ꯆꯦꯜꯂꯅꯤ ꯆꯣꯡꯡꯂꯅꯤ ꯀꯩꯅꯣ ꯀꯩ ꯂꯩꯒꯦ ꯀꯩ ꯎꯄꯥꯏ ꯂꯩ
ꯎꯝ
ꯃꯇꯝꯅꯣꯏ ꯃꯣꯏꯅ ꯑꯩꯈꯣꯏꯕꯨ ꯉꯥꯏꯕꯤꯕ ꯅꯠꯇꯦ ꯅꯠꯇ꯭ꯔꯣ
ꯃꯥꯉꯗꯅꯦꯅꯤ
ꯑꯗ ꯅꯪꯒꯤ ꯋꯥꯈꯥꯗ ꯀꯩ ꯈꯪꯦ
ꯑꯁ ꯌꯥꯔꯗꯤ ꯎꯝ ꯍꯥꯀꯨꯝ
ꯃꯊꯪ ꯆꯍꯤꯍꯤ
ꯍ ꯑꯗꯨꯗ ꯊꯤꯔꯁꯤꯔ ꯍꯥꯏꯅ ꯈꯟꯗꯤ ꯈꯪꯅꯕ ꯑꯗꯨꯕꯨ ꯎꯄꯥꯏꯅꯩꯇꯦ
ꯎ ꯊꯤꯔꯦ ꯔꯣꯏ
ꯁꯤ ꯑꯩꯅ ꯐꯣꯟ ꯇꯧꯒꯦ ꯍꯥꯏꯅ ꯑꯃꯗꯤ ꯂꯩꯌꯦ
ꯀꯩꯅꯣ
ꯑꯩꯒꯤ ꯃꯤꯇ꯭ꯔꯦꯁꯒꯗꯣ ꯑꯩꯦ ꯃꯣꯍꯟꯗꯣ ꯑꯗ ꯂꯥꯛꯀꯗꯔꯤꯕ ꯍꯥꯏꯅ ꯍꯪꯉꯦ ꯇꯥꯎꯧꯕꯅꯦ ꯍꯦꯛꯇ ꯀꯥꯎꯒꯟꯗꯅꯦ ꯑꯩꯁꯦ
ꯉꯁꯤ ꯍꯪꯒꯦ ꯇꯧꯕꯅꯦ ꯑꯩꯁꯨ ꯈꯔꯕ ꯊꯦꯡꯕꯅꯤꯅ ꯍꯌꯦꯡ ꯍꯪꯕꯤꯔꯒꯦ ꯎ ꯍꯜꯂꯛꯄꯗꯨꯗꯤ ꯒꯥꯔꯤꯗ ꯍꯜꯂꯛꯑꯦ ꯆꯠꯄꯗ ꯈꯣꯡ ꯆꯠꯂꯦꯕꯀꯣ
ꯑ ꯍ ꯍ ꯍꯌꯦꯡꯒ ꯍꯌꯦꯡ ꯍꯌꯦꯡ ꯗꯤ ꯍꯪꯕ ꯌꯥꯏꯅ
ꯌꯥꯕ ꯌꯥꯕ꯭ꯔ ꯍꯌꯦꯡ꯭ꯔ ꯏ
ꯍꯌꯦꯡ ꯍꯌꯦꯡꯁꯨ ꯅꯪ ꯊꯕꯛ ꯆꯝꯂꯣꯏꯗ꯭ꯔꯣ
ꯀꯣꯏꯀꯅꯤ
ꯅꯤ ꯆꯂꯅꯤ
ꯎꯝ ꯎꯀꯅꯤ
ꯑꯗꯗꯣ ꯍꯣꯏ
ꯑꯗꯨ ꯆꯠꯀꯅꯤ ꯍꯥꯏꯕ
ꯑꯣ ꯑꯗꯨꯒ ꯅꯪꯒꯤ
ꯅꯨꯡꯊꯤꯟ ꯆ ꯑꯦꯖꯥꯝ ꯆꯠꯀꯅꯤ ꯑꯃꯛ ꯀꯇꯣꯏꯅꯦ ꯁꯇ꯭ꯔꯥꯗꯤ ꯅꯪ ꯃꯤꯅ ꯍꯥꯏꯅ ꯍꯥꯏꯔꯒ ꯆꯠꯀꯗꯕꯅꯤ ꯀꯩꯅꯣ ꯖꯝꯗꯦꯖꯝꯅꯦ ꯀꯩꯅꯣ
ꯑꯃ ꯉꯝꯖꯦ ꯑꯗꯣ ꯄꯩꯁꯥꯁꯨ ꯕ꯭ꯔꯣ
ꯅꯤꯈ꯭ꯔꯕꯅꯦ ꯄꯤꯔꯛꯇꯕꯩꯒꯤꯅꯦ ꯑꯩꯒꯤꯗꯤ ꯅꯤ ꯏꯕ ꯅꯅꯤ ꯏꯕ ꯇꯅꯤ ꯏꯕꯗꯅꯤ ꯏ ꯀꯥꯏꯕꯨ ꯏ ꯀꯥꯏꯗꯔꯦ ꯍꯥꯏꯗꯅꯤ ꯃꯟꯗꯅ ꯏ ꯀꯥꯏꯗꯗꯔꯦ ꯀꯣꯏꯗꯦ
ꯍꯦꯟꯃꯜ ꯗꯦ ꯍꯌ ꯄꯤꯈ ꯔꯣꯍꯣ ꯑꯩꯃ ꯂꯩꯗꯦ
ꯅꯪ ꯅꯅꯤꯕꯤꯒꯦꯔꯥ ꯀꯔꯤꯅꯣ
ꯈꯪꯗꯦꯅꯦ
ꯃꯨꯊꯠꯂꯣ
ꯃꯁꯜꯂꯩ
ꯌꯥꯝ ꯍꯧꯋꯤ ꯃꯈꯣꯟꯁꯦ
ꯈꯪꯗꯦꯅꯦ ꯀꯅꯥꯅꯥ ꯑꯟꯅꯣ ꯑꯟꯅ‌ꯣꯟꯅꯤꯅꯦ
ꯃꯈ‌ꯣꯜꯁꯦ ꯌꯥꯝ ꯍꯧꯋꯤꯀꯣ
ꯑꯩ ꯉꯣꯟꯗꯒꯤꯔꯥ
ꯅꯪꯉꯣꯟꯗꯒꯤꯅꯤ ꯀꯩꯅꯣ
ꯑꯁ ꯑꯗꯨ ꯑꯣꯏꯔꯗꯤ ꯑꯩꯒꯤꯁꯦ ꯗꯥꯎ ꯌꯥꯗ꯭ꯔꯦ ꯑꯩꯁꯦ
ꯀꯩꯒꯤꯅꯣ ꯀꯩꯅꯣ
ꯃꯈꯣꯜ ꯍꯥꯎꯕꯒꯤ
ꯍꯝ ꯐꯅꯤꯃꯛ ꯆꯞ ꯃꯥꯟꯅꯗꯣꯏꯅꯦ ꯑꯃꯒ ꯑꯃꯒ ꯆꯞ ꯃꯥꯟꯅꯗꯣꯏꯅꯤ ꯀꯩꯅꯣ
ꯃꯅꯥꯒꯗꯕ ꯃꯥꯟꯗꯦꯗ
ꯃꯥꯟꯅꯕ ꯀꯃ ꯀꯔꯤ
ꯑꯗꯣ ꯅꯣꯏ ꯑꯁ ꯈꯪꯗ꯭ꯔꯤꯗ ꯑꯩꯁꯨ ꯍꯥꯏꯅꯤꯡꯉꯥꯏ ꯍꯥꯏꯐꯝ ꯈꯪꯗ꯭ꯔꯤꯗ
ꯀꯔꯤꯅꯣ
ꯅꯣꯏ ꯅꯃꯥꯗ ꯑꯣꯛꯈꯤꯁꯦ ꯃꯥꯄꯤ ꯂꯧ ꯍꯜꯂꯁꯤꯂ
ꯈꯪꯗꯦ ꯑꯩꯉꯣꯟꯗ ꯍꯩꯅꯧ ꯍꯥꯏꯕꯀꯣ ꯑꯁ ꯅꯪꯅ ꯑꯩꯉꯣꯟꯗꯕꯨꯝ ꯍꯥꯏꯔ ꯑꯩ ꯀꯩꯅꯣ ꯑꯩꯈꯣꯏ ꯃꯥꯗ ꯍꯥꯏꯑꯣ
ꯃꯄꯤ ꯂꯧꯔꯣ ꯍꯥꯏꯔꯛꯑꯦꯗ ꯑꯗ ꯂꯨꯄꯥꯗꯤ ꯂꯧ ꯂꯧꯅꯤꯡꯉꯥꯏ ꯃꯤ ꯌꯥꯝ ꯂꯩꯈ꯭ꯔꯦꯕ ꯑ ꯍꯦꯝꯒꯣꯡꯅꯨꯡ ꯑꯩꯈꯣꯏꯁꯨ ꯂꯧꯒꯦ ꯍꯥꯏꯌꯦ
ꯀꯥꯌꯥ
ꯃꯥ
ꯑꯗꯨꯁꯨ ꯅꯨꯄꯥ ꯅꯨꯄꯥ ꯂꯩꯇꯦ ꯍꯥꯏꯌꯣ
ꯑꯦ ꯍꯥꯏꯗꯤ ꯍꯥꯏꯈ꯭ꯔꯕꯅꯤꯕ ꯑꯗꯨ ꯎꯄꯥꯏ ꯂꯩꯇꯦ ꯑꯅꯤꯗꯣ ꯅꯠꯇ꯭ꯔꯗꯤ ꯂꯧꯅꯤꯡꯗꯦꯑꯩ
ꯅꯪꯒꯤꯁꯨ ꯗꯔꯀꯥꯔ ꯑꯃꯗꯤ ꯇꯥꯕꯅꯦ
ꯑꯩ ꯑꯣꯛ ꯅꯥꯎꯁꯨ ꯌꯥꯝ ꯄꯤꯛꯑꯦ ꯍꯥꯏꯌꯦ
ꯌꯥꯝ ꯄꯤꯛꯑꯦ
ꯎꯝ
ꯀꯅꯥꯅ ꯍꯥꯏꯕ
ꯂꯣꯔꯦꯟꯁ ꯅꯥ
ꯃꯥꯒꯤꯗꯤ ꯊꯥ ꯍꯦ ꯌꯥꯝ ꯃꯤꯗꯨꯅ
ꯃꯣꯏ ꯒꯤꯗꯤ ꯊꯥꯍꯣꯝ ꯍꯦꯜ ꯂꯦ
ꯑꯗꯨꯅ ꯃꯥꯒꯤ ꯊꯥꯒ ꯅꯪꯒꯤ ꯊꯥꯗꯤ ꯀꯃꯥꯏꯅ ꯃꯥꯟꯅꯗꯣꯏꯅꯣ ꯈꯦꯠꯅꯗꯣꯏꯅꯤ
ꯃꯣꯏꯁꯦ ꯊꯥ ꯑꯍꯨꯝ ꯌꯧꯔꯦ ꯍꯦꯜꯂꯦ ꯍꯥꯏ ꯑꯩꯅ ꯊꯥꯅꯤꯒ ꯅꯨꯃꯤꯠꯇ ꯇꯔꯥ ꯇꯔꯃꯉꯥ ꯇꯔꯥ ꯇ꯭ꯔꯨꯛ
ꯅꯪ ꯈꯔ ꯍꯦꯟꯕꯅ ꯍꯦꯟꯒꯗꯧꯕꯅꯤ ꯀꯩꯅꯣ
ꯃꯣꯏꯒꯤ ꯆꯥꯛꯁꯨ ꯈꯔ ꯊꯥꯎ ꯌꯥꯎꯕꯅꯤꯅꯀꯣ
ꯍꯥ
ꯑꯗꯨ ꯅꯥꯅꯤ ꯑꯩꯒꯤꯗꯤ ꯊꯥꯎ ꯑꯥꯃꯐꯥꯎ ꯂꯩꯇ꯭ꯔꯦ ꯑꯣꯔꯒꯥꯅꯤꯛ ꯈꯛꯇ ꯃꯥ ꯁꯦ ꯑꯍꯣꯝ ꯍꯧꯖꯤꯛ ꯃꯉꯥ ꯇꯔꯨꯛꯇꯤ ꯂꯩꯕ ꯃꯥꯜꯂꯦ
ꯍꯣꯏ ꯀꯅꯥꯂꯧꯒꯦ ꯍꯥꯏꯔꯒꯦ
ꯑ ꯑꯩꯉ ꯇꯥꯏꯍꯧ ꯃꯌꯥꯝ ꯑꯃ ꯍꯥꯏꯔꯛꯄꯗꯣ ꯇꯥꯏꯈꯥꯎꯒꯤ ꯃꯌꯥꯝ ꯑꯃ ꯑꯗꯣ ꯃꯥꯅꯦ ꯁ ꯃꯉꯣꯟꯗ ꯍꯥꯏꯕ ꯃꯥꯜꯂꯦ ꯃꯄꯤ ꯑꯃ ꯅꯨꯄꯥ ꯑꯃ ꯂꯧꯔꯗꯤꯦ ꯑꯁꯤꯦ ꯑꯅꯤ ꯂꯧꯔꯣ ꯍꯥꯏꯔꯤꯔꯒꯦ ꯑꯗꯣ ꯂꯧꯔꯒꯦ ꯑꯗꯨꯗ ꯔꯤ ꯔꯤ ꯆ ꯊꯥꯔꯣꯑꯣ ꯍꯥꯏ ꯃꯥꯗ ꯑꯗ
ꯍ
ꯑꯗꯨꯒ ꯑꯔꯤ ꯌꯥꯗꯦ ꯌꯥ ꯍꯧꯖꯤꯛ ꯆ ꯁ ꯅꯨꯡꯉꯥꯏꯇꯦꯅ ꯑꯗꯨꯒꯤ ꯂꯩꯔꯝꯕꯒꯤ ꯎꯄꯥꯏ ꯂꯩꯇ꯭ꯔꯦ ꯑꯩꯌꯦꯦ ꯌꯥꯔꯗꯤ ꯃꯣꯏꯒꯤ ꯂꯧꯗꯕ ꯃꯥꯜꯂꯦ ꯎꯝ
ꯃꯣꯏꯒꯤ ꯂꯧꯔꯅꯤ ꯑꯩ ꯈꯪꯉꯦ
ꯎ ꯍꯧꯗꯤ ꯂꯗ ꯃꯥꯅꯦꯦ
ꯅꯪꯒꯤꯗꯤ ꯃꯤ ꯀꯅꯥꯁꯨ ꯂꯧꯅꯤꯡꯉꯥꯏꯅꯤ ꯃꯤ ꯂꯩꯇꯣꯏꯅꯦ ꯑꯗꯨꯗꯤ ꯀꯅꯥ ꯂꯩꯒꯦ
ꯂꯩ ꯐꯅꯁꯨ ꯂꯩꯇꯦ ꯑꯗꯣꯁꯨ ꯃꯅꯨꯡꯗꯅꯀꯣ ꯉꯁꯥꯏꯁꯦ ꯐꯣꯟ ꯇꯧꯔꯛꯑꯦ ꯅꯨꯄꯤꯗꯤ ꯂꯧꯅꯤꯡꯗꯦ ꯍꯥꯏꯌꯦ ꯑꯗ ꯅꯨꯄꯥꯗꯤ ꯂꯧꯔꯅꯤ ꯍꯥꯏꯌꯦ ꯂꯧꯒꯩꯌꯦ ꯃꯩꯇ꯭ꯔ ꯑꯗꯨꯗꯤ ꯍꯥꯏ ꯎꯝ
ꯍꯥꯏꯔꯤ ꯀ ꯉꯄꯤꯤ ꯅꯪꯒꯤꯗꯤ ꯅꯨꯄꯥ ꯅꯨꯄꯤ ꯉꯥꯛꯇ ꯄꯥꯎꯔꯒ
ꯑꯩꯒꯤꯦ ꯑꯦ ꯀꯣ
ꯍꯣꯏ
ꯈꯟꯕꯗ ꯑꯩꯒꯤ ꯋꯥꯈꯜꯂꯣꯟꯗ ꯇꯧꯔꯗꯤ ꯑꯩꯁꯦ ꯅꯨꯄꯤ ꯑꯣꯏꯅ ꯂꯧꯅꯤꯡꯏꯤ ꯎꯝ ꯃꯣꯏꯒꯗꯤ ꯌꯟꯅꯥ ꯈꯅ ꯇꯕꯅꯤ ꯅ ꯀ
ꯍꯣꯏ ꯃꯣꯏꯅ ꯅꯨꯄꯥ ꯄꯥꯝꯃꯤ ꯁꯤ ꯀꯅꯥ ꯀꯔꯤꯦꯡꯒꯦꯅꯣ ꯈꯪꯗꯦ ꯑ ꯀꯔꯤꯅꯣ ꯅꯪꯒꯤꯁ ꯍꯣꯕꯥꯛ ꯄꯒꯅꯤ ꯅꯪ
ꯎ ꯒ꯭ꯌꯥꯟ ꯇꯥꯗ꯭ꯔꯦ ꯑꯩꯁꯦ ꯌꯥꯗ꯭ꯔꯦꯀꯣ
ꯍꯪꯗ ꯌꯥꯒ꯭ꯔ ꯌꯥꯒꯦ ꯅꯪ ꯂꯩꯥꯏ ꯄꯥꯛꯀ ꯂꯩꯔꯦ ꯑꯗꯨꯗꯤ ꯈꯒ ꯑꯗꯨꯗꯤ ꯈꯪ ꯑꯩꯗꯤ ꯈꯪꯗ ꯀ
ꯈꯪꯗ꯭ꯔꯦ ꯑꯩ ꯈꯪꯗ꯭ꯔꯦ ꯎꯝ